ꯍꯜꯂꯣ ꯑꯣ ꯀꯩꯗꯧꯔꯤꯒꯦ
ꯑꯣ ꯁꯟ ꯂꯩꯔꯝꯝꯕꯅꯦ ꯑꯩꯗꯣ ꯌꯨꯝ ꯆꯠꯂꯨꯕꯅꯦ ꯑꯗꯣ ꯂꯥꯛꯑꯦ
ꯑꯣ
ꯀꯃꯥꯏ ꯀꯃꯥꯏ ꯇꯧꯔꯤ
ꯑꯗꯨꯝ ꯅꯨꯡꯉꯥꯏꯔꯤꯌꯦ
ꯑꯣ
ꯅꯪꯗꯤ ꯅꯨꯡꯉꯥꯏꯔꯤꯕꯣ
ꯅꯨꯡꯉꯔꯤꯌꯦ ꯅꯨꯡꯉꯔꯤꯌꯦ ꯉꯁꯥꯏꯗ ꯌꯨꯝꯗꯒꯤ ꯊꯧꯒꯠꯂꯛꯄꯗꯗꯤ ꯅꯣꯡ ꯇꯥꯔꯛꯇꯕꯅꯦ ꯁꯤ ꯌꯧꯔꯛꯀꯥꯟꯗ ꯑꯁꯋꯥꯏ ꯂꯤꯂꯣꯡ ꯑꯁꯋꯥꯏ ꯌꯧꯔꯛꯄꯗꯣ ꯑꯗꯣ ꯍꯥꯏ ꯅꯣꯡ ꯇꯥꯁꯜꯂꯛꯇꯅꯕꯣ ꯄꯨꯡꯆꯣꯠ ꯆꯣꯠꯂꯦ ꯍꯛꯆꯥꯡꯁꯦ ꯈꯦꯔꯨꯝ ꯈꯦꯔꯨꯝ ꯂꯥꯎꯏ ꯅꯨꯡꯉꯥꯏꯔꯨꯒꯤ ꯅꯨꯡꯉꯥꯏꯔꯨꯒꯤ ꯇꯧꯏꯤ
ꯑꯗꯨꯗꯤ ꯍꯤꯗꯥꯛ ꯂꯥꯡꯊꯛ ꯆꯥꯁꯤꯜꯍꯧꯍꯦ ꯅꯠꯇ꯭ꯔꯗꯤ ꯅꯥꯔꯛꯀꯅꯤ ꯎꯝ ꯑꯦꯛꯖꯥꯝꯒꯤ ꯀꯃꯥꯏ ꯀꯃꯥꯏ ꯇꯧꯔꯤꯒꯦ
ꯈꯪꯗꯦ ꯑꯦꯛꯖꯥꯝꯁꯦ ꯄꯪꯖꯥ ꯄꯪꯁꯥ ꯊꯥꯔꯤ ꯀꯩ ꯀꯩꯅꯣ ꯈꯔ ꯊꯥꯖꯤꯟꯒꯦꯅ
ꯎꯝ ꯑꯩꯁꯨ ꯈꯔ ꯈꯔ ꯑꯩꯁꯨ ꯑꯗꯨꯝ ꯂꯩꯔꯤ ꯍꯥꯏꯇꯥꯥꯃꯤꯅꯦ ꯑꯦꯛꯖꯥꯝ ꯃꯥꯁꯇꯔꯁꯨ ꯂꯣꯏ ꯂꯣꯏꯁꯤꯜꯂꯛꯑꯦ ꯑꯗꯨꯗ ꯑꯦꯛꯖꯥꯝ ꯑꯩꯁꯨ ꯈꯔ ꯈꯔ ꯊꯥꯗꯌꯦ ꯅꯦꯠꯀꯤ ꯈꯔ ꯈꯔ ꯌꯦꯡꯏꯌꯦ
ꯑꯗꯣ ꯑꯣ ꯅꯣꯏꯒꯤ ꯀꯩꯅꯣꯒꯤꯗꯤ ꯅꯦꯠꯀꯤꯁꯦ ꯃꯥꯔꯀꯤꯌꯥꯗ ꯀꯩꯅꯣ ꯑꯣꯏꯒꯦ ꯀꯠ ꯑꯣꯞꯁꯦ ꯋꯥꯡꯕ꯭ꯔꯥ ꯀꯃꯥꯏꯅ ꯇꯧꯒꯦ ꯅꯣꯏꯒꯤ ꯀꯩꯅꯣꯒꯤ ꯑꯣꯏꯅ ꯀꯩ ꯍꯥꯏꯅꯤ ꯁꯇ꯭ꯔꯤꯝꯒꯤ ꯑꯣꯏꯅ
ꯎꯝ ꯎꯝ ꯑꯩꯈꯣꯏ ꯃꯦꯊꯃꯦꯇꯤꯀꯦꯜ ꯁꯥꯏꯟꯁꯀꯤꯁꯦ ꯅꯥꯏꯟꯇꯤ ꯄ꯭ꯂꯁ ꯍꯟꯗ꯭ꯔꯦꯠ ꯄ꯭ꯂꯁ ꯌꯧꯔꯗꯤ ꯑꯗꯨꯝ ꯖꯤ ꯑꯥꯔ ꯑꯦꯐꯀꯤ ꯆꯥꯟꯁꯁꯦ ꯋꯥꯡꯉꯦꯕ ꯈꯣꯏꯅ ꯇꯨ ꯍꯟꯗ꯭ꯔꯦꯠꯇ ꯇꯨ ꯍꯟꯗ꯭ꯔꯦꯠꯇ ꯊꯥꯔꯛꯄ ꯐꯨꯜ ꯃꯥꯛ
ꯑꯣ ꯑꯣ
ꯅꯦꯒꯦꯇꯤꯞ ꯃꯥꯛ ꯌꯦꯡꯗ꯭ꯔꯥꯗꯤ ꯌꯥꯗꯦꯅꯦ
ꯎꯝ ꯌꯦꯡꯖꯜꯂꯣ ꯌꯦꯡꯖꯜꯂꯣ ꯍꯧꯖꯤꯛ ꯀꯨꯏꯁꯨ ꯀꯨꯏꯗ꯭ꯔꯦꯗꯅꯀꯣ ꯅꯤꯠ ꯊꯥꯗꯣꯏꯖꯦ
ꯎꯝ ꯆꯍꯤꯁꯨ ꯈꯔ ꯌꯥꯝ ꯖꯜꯂꯛ ꯑꯗꯨꯅꯦ ꯄꯨꯔꯥ
ꯃꯅꯤ
ꯇꯥꯔꯤꯁꯦ ꯎꯝ ꯅꯪꯗꯤ ꯑꯗꯨꯗꯤ ꯅꯦꯠꯇꯤ ꯇꯧꯗ꯭ꯔꯣ ꯉꯁꯥꯏ ꯑ ꯀꯥꯡꯍꯧ ꯆꯥꯏꯌꯦ ꯅꯪꯗꯤ ꯎꯝ
ꯑꯣ ꯑꯩꯗꯤ ꯌꯨꯝꯗꯒꯤ ꯏꯔꯣꯝꯕ ꯑꯝꯅꯦ ꯀꯥꯡ ꯍꯧ ꯑꯝꯅꯦ ꯆꯥꯔꯛꯑꯦ ꯑꯩꯈꯣꯏ ꯏꯇꯩ ꯃꯥꯅ ꯊꯣꯡꯕꯅꯦ ꯍꯥꯎꯋꯦ ꯃꯥ ꯀꯥꯔꯣꯠ ꯀꯥꯔꯣꯠ ꯑꯈꯥꯕꯤ ꯀꯔꯣꯠ ꯑꯈꯥꯕꯤꯅꯦ ꯑꯗꯨꯒ ꯑꯥꯂꯨꯅꯦ ꯇꯧꯔꯒ ꯀꯥꯡꯉꯧ ꯑꯃ ꯑꯗꯩꯗꯤ ꯉꯥ ꯑꯇꯥꯎꯕ ꯑꯝꯅꯦ
ꯎꯝ
ꯑꯗꯨꯃꯥꯏ ꯇꯧꯔ ꯆꯥꯔꯦ
ꯄꯨꯔꯥ ꯀꯣꯝꯕꯣꯅꯤꯅꯦ ꯃꯍꯥꯛ
ꯃꯥꯅꯦ ꯃꯥꯅꯦ ꯀꯣꯝꯕꯣꯅꯦ ꯑꯗꯨ ꯅꯣꯏ ꯅꯣꯏ ꯅꯣꯏ ꯗꯤ ꯅꯣꯏꯗꯤ ꯅꯁꯥꯅ ꯊꯣꯡꯉꯤꯔꯣ ꯀꯃꯥꯏ ꯇꯩꯅꯣ
ꯑꯩꯈꯣꯏꯗꯤ ꯏꯁꯥꯅ ꯊꯣꯡꯉꯦ ꯑꯩ ꯃꯤ ꯑꯅꯤ ꯆꯥꯃꯤꯟꯅꯩ ꯑꯗꯨꯒ ꯇꯎ ꯆꯥꯏꯌꯦꯁ ꯃꯩꯒ ꯃꯨꯠꯂꯗꯤ ꯐꯔꯛ ꯌꯥꯝ ꯇꯥꯏꯗ
ꯑꯣ ꯅꯣ ꯅꯣꯏꯗꯤ ꯀꯩꯅꯣꯗ ꯔꯥꯏꯁ ꯀꯨꯀꯔ ꯏꯟꯗꯛꯁꯟꯒ ꯇꯧꯔ ꯇꯧꯔꯤꯔꯣ
ꯑ ꯔꯥꯏꯁ ꯀꯨꯀꯔꯗꯅ ꯆꯥꯛ ꯐꯠ ꯊꯥꯡꯒꯠꯂꯦ ꯏꯟꯗꯛꯁꯟꯗ ꯇꯧꯔꯒ ꯀꯨꯏꯕꯗꯤ ꯀꯨꯏꯗꯦꯗ ꯃꯤ ꯑꯅꯤꯈꯛ ꯁ ꯊꯣꯡꯕꯅꯤꯅ
ꯑꯣ ꯃꯥꯅꯤꯅꯦ ꯑꯗꯨꯃꯥꯏꯅ ꯑꯅꯤꯈꯛ ꯆꯥꯕꯗꯨꯅ ꯐꯩꯅꯦ
ꯃꯅꯦ ꯀꯔꯤ ꯃꯅꯦ ꯊꯕꯛꯁꯨ ꯂꯩꯥꯏꯊꯣꯛꯅꯅꯤ ꯑꯗ ꯄꯣꯠ ꯆꯩ ꯂꯩꯕ ꯍꯥꯏꯔꯁꯨ ꯄꯨꯔꯥ ꯐꯔꯛꯅꯤꯗꯅ
ꯑꯗꯨꯅꯦ ꯑꯃꯅꯃꯨꯛ ꯑꯃ ꯂꯩꯒꯤꯕ ꯑꯃꯅ ꯑꯗꯨꯝ ꯂꯩ ꯂꯩꯕꯅꯦ
ꯎꯝ
ꯑꯩꯈꯣꯁꯨ ꯌꯥꯝ ꯇꯧꯋꯦ ꯑꯗꯨꯃꯥꯏꯅ ꯇꯧꯕꯗꯣ ꯑꯗꯨꯗꯨꯅ ꯄꯨꯟ ꯄꯨꯟ ꯁꯨꯡ ꯆꯥꯃꯤꯟꯅꯗ꯭ꯔꯦ ꯃꯥꯏ ꯃꯥꯏ ꯊꯣꯛꯄ ꯉꯝꯖ ꯉꯝꯖꯕꯁꯨ
ꯃꯥ ꯆꯥꯛꯈꯨꯝ ꯁꯦꯟꯅꯕ ꯃꯤꯅꯗꯤ ꯆꯥꯛ ꯊꯣꯡꯕ ꯃꯤꯅꯗꯤ ꯀꯔꯤ ꯀꯔꯤ ꯋꯥꯠꯂꯤꯅꯣ ꯂꯣꯏ ꯈꯪꯉꯤꯗꯅ ꯑꯗꯣ ꯊꯣꯡꯗꯕ ꯃꯤꯅꯗꯤ ꯈꯪꯉꯣꯏꯕ
ꯃꯅꯦ ꯃꯅꯦ
ꯑꯩꯈꯣꯏꯁꯨ ꯃꯤ ꯑꯅꯤ ꯈꯛꯇ ꯁꯟꯅꯕ ꯆꯥꯕꯅꯤꯅ ꯑꯗꯨ ꯅꯨꯡꯉꯥꯏꯌꯦ ꯑꯩꯈꯣꯏꯗꯤ
ꯑꯣ
ꯑꯆꯗꯥꯎ ꯂꯩꯔꯁꯨ ꯑꯗꯨꯝ ꯀꯔꯤ ꯇꯡꯈꯥꯏ ꯑꯃꯅ ꯑꯗꯨꯝ ꯌꯏꯕ
ꯎꯝ ꯑꯗꯨꯅꯤꯅꯦ ꯅꯣꯡꯐꯗꯣꯛ ꯏꯟꯖꯡ ꯑꯍꯥꯎꯕꯃ ꯆꯔꯁꯨ ꯈꯤꯇꯪ ꯂꯩꯔꯒ ꯑꯗꯨꯝ ꯌꯏ ꯍꯥ
ꯎꯝ ꯑꯗꯨꯅꯦ ꯀꯤꯂꯣ ꯃꯈꯥꯏ ꯑꯃ ꯆꯕꯗꯣ ꯑꯗꯨꯝ ꯂꯦꯝꯃꯦꯕ
ꯂꯦꯝꯃꯝꯅꯤ ꯑꯌꯨꯛꯄꯧ ꯑꯗꯨꯝ ꯆꯥ ꯌꯥꯔꯝꯅꯦꯕ
ꯎꯝ ꯑꯗꯨꯅꯦ ꯑꯗꯨꯅ ꯑꯗꯨꯃꯥꯏꯅ ꯇꯧꯋꯦ
ꯑꯣ ꯍꯣ
ꯑꯅꯥ ꯑꯌꯦꯛꯇꯤ ꯌꯥꯎꯗꯦꯀꯣ
ꯑꯅꯥ ꯑꯌꯦꯛ ꯌꯥꯎꯗꯦ ꯑꯅꯥ ꯑꯌꯦꯛ ꯍꯥꯏꯕꯨ ꯍꯧꯖꯤꯛ ꯇꯧꯗꯣꯏ ꯇꯧꯔꯛꯏꯁꯤꯅꯤ ꯁꯤ ꯅꯠꯇꯕ ꯍꯧꯖꯤꯛꯀꯥꯟ ꯍꯧꯖꯤꯛꯀꯥꯟꯒꯤ ꯑꯅꯥ ꯑꯌꯦꯛꯇꯨꯗꯤ ꯌꯎꯗꯦ
ꯎꯝ
ꯑꯗꯩ ꯋꯥꯛꯀꯤꯡꯁꯨ ꯑꯗꯨꯝ ꯆꯠꯂꯦ ꯉꯍꯟꯈꯩꯗꯣ ꯑꯗꯣ ꯉꯁꯤꯕꯨꯗꯤ ꯑꯩꯅ ꯌꯨꯝꯗꯒꯤ ꯌꯨꯝ ꯆꯠꯂꯨꯕꯅꯤꯅ ꯆꯠꯇ꯭ꯔꯦ ꯅꯨꯡꯗꯥꯡ ꯋꯥꯏꯔꯝ ꯅꯨꯡꯗꯥꯡ ꯋꯥꯏꯔꯝꯁꯦ ꯏꯃꯥꯟꯅꯕ ꯑꯃ ꯂꯩꯌꯦ
ꯎꯝ
ꯃꯥꯒ ꯂꯝꯖꯦꯟ ꯈꯔ ꯒ ꯆꯦꯟꯕꯅꯦ ꯑꯩꯁꯦ
ꯎꯝ
ꯑꯩꯗꯣ ꯉꯁꯤꯗꯣ ꯑꯩꯗꯣ ꯋꯥꯔꯕ ꯑꯗꯩ ꯌꯨꯝꯗꯩ ꯍꯥꯏꯒꯠꯂꯛꯄꯗꯨꯗ
ꯎꯝ
ꯆꯦꯜꯂꯔꯣꯏꯒꯦꯅ ꯃꯥꯕꯨꯗꯤ ꯆꯦꯟꯈꯒ꯭ꯔꯦ
ꯎꯝ ꯍꯛꯆꯥꯡꯁꯨ ꯐꯍꯟꯗꯕ ꯌꯥꯗꯦꯅꯦ
ꯌꯥꯗꯦ ꯌꯥꯗꯦ
ꯍꯛꯆꯥꯡ ꯐꯤꯠ ꯆꯦꯜꯂꯦ ꯆꯦꯜꯂꯦ ꯑꯩꯈꯣꯏ ꯇꯤꯝ ꯇꯧꯔꯒ ꯑꯩ ꯍꯟꯗꯛ ꯇꯤ ꯈꯔ ꯂꯞꯄꯦ ꯊꯕꯛ ꯈꯔ ꯂꯩꯕꯒꯤ
ꯍꯣꯍꯣ
ꯑꯥ ꯑꯗꯣ ꯀ ꯃꯥꯅꯦ ꯊꯕꯛꯁꯨꯨ ꯇꯧꯗ꯭ꯔꯗꯤ ꯌꯥꯗꯦꯅꯦ ꯍꯦꯛꯇ
ꯎꯝ
ꯑꯗꯩꯒꯤ ꯏꯃꯥ ꯏꯄꯥꯁꯨ ꯑꯍꯟ ꯑꯣꯏꯁꯜꯂꯛꯑꯦ
ꯑꯗꯨꯅꯦ
ꯈꯔ ꯂꯩꯔꯗꯤ ꯑꯜꯅ ꯑꯗꯨꯅ ꯑꯩꯈꯣꯏꯗ ꯑꯃꯨꯛ ꯂꯣꯏꯅꯃꯨꯛ ꯏꯃꯥ ꯏꯄꯥꯅ ꯇꯧꯔꯝꯕꯗꯣ ꯃꯨꯛ ꯑꯩꯈꯣꯏꯅ ꯑꯃꯨꯛ ꯂꯣꯏꯅ ꯇꯧꯗꯣꯏꯃꯤꯅꯦ
ꯇꯧꯗꯣꯏꯅꯤ ꯇꯧꯗꯣꯏꯅꯤ ꯑꯩꯈꯣꯏꯗ ꯂꯣꯏ ꯇꯥꯔꯛꯇꯣꯏ ꯉꯥꯏ ꯂꯩꯔꯕꯅꯤ
ꯎꯝ ꯍꯩ ꯅꯨꯡꯒꯗꯤ ꯆꯥꯗ꯭ꯔꯣ
ꯆꯥꯏꯌꯦ ꯍꯅꯨꯡ ꯑꯥ ꯀꯩꯅꯣ ꯍꯧꯖꯤꯛꯀꯥꯟꯁꯤꯗꯤ ꯀꯩꯅꯣ ꯀꯥꯡ ꯃꯇꯝꯗꯨ ꯌꯧꯁꯜꯂꯛ ꯑꯕꯅꯤꯅꯀꯣ ꯑꯩꯈꯣꯏꯒꯤ ꯀꯩꯅꯣꯁꯦ ꯀꯤꯍꯣꯝꯖꯦ ꯑ ꯀꯩꯅꯣ ꯇꯧꯕ ꯃꯇꯝ ꯑꯣꯏꯔꯛ ꯑꯦꯕ ꯍꯧꯖꯤꯛꯁꯦ ꯌꯣꯟꯕ ꯍꯧꯅꯔꯦꯕꯀꯣ ꯕꯖꯥꯔꯗꯒꯗꯤ ꯑꯗꯨꯗꯨꯒ ꯃꯣꯏ ꯀꯤꯍꯣꯝ ꯊꯥꯐꯝꯗꯒꯗꯤ ꯈꯤꯇꯪ ꯀꯩ ꯍꯥꯏꯅꯤ ꯃꯨꯟꯕ ꯖꯒꯥꯁꯨ ꯑꯗꯨꯝ ꯌꯥꯎꯔꯦ ꯑꯗꯨ ꯑꯗꯨꯗꯨꯅꯕꯨ ꯌꯣꯜꯂꯛꯏꯕꯅꯤ ꯃꯨꯟꯕ ꯌꯥ ꯌꯧꯗ꯭ꯔꯤꯕ ꯍꯥꯏꯇꯥꯔꯦꯍꯦ ꯌꯦ ꯃꯇꯝ ꯃꯠ ꯃꯇꯝ ꯑꯣꯏꯔꯤꯕ ꯍꯧꯖꯤꯛꯁꯦ ꯃꯨꯟ ꯕꯗꯤ ꯍꯧꯔꯛꯑꯕ ꯑꯩꯈꯣꯏꯒꯤ ꯄꯨꯔꯞ ꯍꯩꯖꯤꯡ ꯐꯥꯔꯛꯄ ꯇꯥꯏꯃꯤꯡꯗꯣ ꯑꯗꯨꯗꯤ ꯑꯣꯏ ꯗ꯭ꯔꯤꯕ ꯑꯗꯨꯗꯨꯅ ꯌꯥꯝ ꯇꯥꯡꯉꯦ ꯑꯩ ꯑꯩꯅ ꯌꯨꯝꯗ ꯆꯥꯅꯕꯅꯦꯅ ꯂꯩꯔꯒ ꯄꯨꯕꯗꯣ ꯑꯃꯃꯝꯗꯕꯨ ꯂꯨꯄꯥ ꯌꯥꯡꯈꯩ ꯄꯤꯅꯦ
ꯑꯣ ꯇꯥꯡꯉꯤꯅꯦ ꯑꯗꯨꯗꯤ
ꯇꯥꯡꯉꯦ ꯑꯗꯨꯅꯦ ꯑꯗꯒꯤ ꯑꯩꯈꯣꯏ ꯑꯩꯈꯣꯏ ꯏꯕꯥꯏꯅ ꯂꯝꯖꯦꯟ ꯆꯦꯟ ꯆꯠ ꯂꯝꯖꯦꯟ ꯆꯦꯟ ꯆꯠꯂꯨꯕꯗ ꯀꯩꯅꯣ ꯇꯧꯋꯦꯅ ꯀꯤꯍꯣꯝ ꯑꯃꯨꯟꯕ ꯂꯩꯔꯝꯃꯦ ꯌꯣꯜꯂꯝꯃꯦꯅ ꯆꯤꯡꯗ ꯃꯣꯏ ꯆꯦꯟꯕꯅꯦꯕꯀꯣ ꯑꯗꯨꯒ ꯂꯨꯄꯥ ꯍꯨꯝꯐꯨ ꯍꯨꯝꯐꯨ ꯄꯤꯌꯦꯅ ꯆꯥꯎꯔꯦ ꯃꯥꯏꯗꯨꯗꯤ
ꯎꯝ
ꯑꯗꯨ ꯑꯗꯨꯃꯥꯏꯅ ꯇꯧꯔ ꯂꯧꯔꯦ
ꯎꯝ ꯑꯗꯨꯅꯦ ꯍꯧꯖꯤꯛ ꯇꯔꯕꯨꯁ ꯑꯃꯗꯤ ꯈꯔ ꯍꯣꯡꯗ ꯍꯣꯡꯕꯗꯣ ꯍꯧꯖꯤꯛ ꯑꯃꯨꯛ ꯇꯥꯡꯈꯠꯂ ꯃꯥꯜꯂꯦ
ꯇꯥꯡꯈꯠꯂꯦ ꯑꯗꯨꯗꯒꯤ ꯑꯃ ꯀꯩꯅꯣꯒꯤ ꯇꯔꯕꯨꯁꯇꯣ ꯑꯃ ꯑꯩꯈꯣꯏꯅ ꯌꯦꯂꯣꯗꯣ ꯑꯥ ꯑꯥ ꯍꯪꯒꯄꯥꯟꯗꯣ ꯑꯗꯨꯗꯣ ꯐꯪꯍꯧꯗ꯭ꯔꯦꯅꯦ ꯑꯩ ꯉꯍꯥꯟ ꯀꯣꯏꯊꯤ ꯊꯤꯕꯅꯤ ꯑꯗꯨ ꯑꯝꯇ ꯂꯩꯒꯦꯅ ꯐꯪꯍꯧꯗꯦ
ꯑꯣ ꯑ ꯍꯧꯖꯤꯛ ꯇꯔꯕꯨꯁꯦ ꯃꯃꯥꯡꯗ ꯊꯥꯕꯥꯎ ꯐꯥꯔꯝꯈꯤꯔꯣꯏꯗ ꯀꯤꯂꯣꯗꯒ ꯂꯨꯄꯥ ꯀꯨꯟꯊ꯭ꯔꯥꯎꯉꯥꯒ ꯄꯤꯕꯗꯣ
ꯑꯥ
ꯑꯗꯣ ꯍꯧꯖꯤꯛꯇꯤ ꯑꯃꯨꯛ ꯃꯃꯜꯁꯦ ꯅꯤꯐꯨ ꯌꯥꯡꯈꯩ ꯑꯗꯨꯃꯥꯏꯃꯨꯛ ꯌꯧꯔꯦꯕ ꯅꯤꯐꯨ ꯃꯊꯛ ꯂꯥꯛꯂꯦ
ꯑꯣ ꯑꯗꯨꯕꯨꯗꯤ ꯀꯩꯅꯣꯅꯦ ꯑꯥ ꯍꯧꯖꯤꯛꯁꯦ ꯇꯔꯥꯕꯨꯖꯁꯦ ꯂꯣꯏꯁꯤꯜꯂꯛꯄ ꯇꯥꯏꯃꯤꯡ ꯍꯥꯏꯇꯥꯔꯦꯅꯦꯀꯣ
ꯎꯝ
ꯃꯥꯒꯤ ꯂꯣꯏꯔꯛꯄ ꯇꯥꯏꯃꯤꯡ ꯑꯣꯏꯕꯒꯤ ꯇꯧꯔꯛꯏꯅꯦ ꯑꯗꯨꯕꯨꯗꯤ ꯐꯪꯅꯗ꯭ꯔꯕꯅꯤꯅ ꯃꯣꯏꯁꯨ ꯈꯔ ꯈꯔ ꯕꯨꯗꯤ ꯁꯦꯟꯗꯣꯡ ꯂꯧꯖꯔꯤꯝꯅꯦꯕ ꯎ
ꯃꯥꯅꯦ ꯑꯩꯈꯣꯏꯗꯤ ꯃꯄꯥꯟꯂꯣꯝꯗ ꯊꯥꯗꯣꯛꯄꯁꯨ ꯉꯝ ꯖꯕ ꯅꯠꯇꯕꯅꯤꯅ ꯀꯥꯡ ꯌꯧꯁꯤꯜꯂꯛꯑꯗꯤ ꯀꯤꯍꯣꯝꯁꯨ ꯍꯣꯡꯉꯛꯑꯅꯤꯗ ꯀꯥꯡ ꯂꯣꯢꯁꯤꯜꯂꯛꯄ ꯑꯗꯨꯋꯥꯢꯗꯩ
ꯍꯣꯡ ꯍꯣꯡꯉꯅꯤ ꯍꯣꯡꯉꯅꯤ ꯀꯥꯡ ꯀꯥꯡ ꯀꯩꯅꯣ ꯇꯧ ꯑꯗꯨ ꯅꯣꯏ ꯅꯣꯏ ꯑꯗꯥꯏꯗꯤ ꯀꯥꯡ ꯆꯤꯡꯗ꯭ꯔꯣ
ꯀꯥꯡꯁꯦ ꯍꯧꯖꯤꯛꯇꯤ ꯏꯤꯆꯤꯡ ꯆꯤꯡꯅꯕ ꯆꯤꯡꯅꯗ꯭ꯔꯦꯗ ꯆꯤꯡꯅꯕꯁꯦ ꯕꯥꯃꯣꯟꯈꯩꯖꯦ ꯆꯤꯡꯕ ꯉꯝꯗ꯭ꯔꯦꯕ
ꯑꯣ
ꯑꯌꯥꯝꯕꯅ ꯑꯍꯟꯒꯩ ꯊꯥꯏꯅꯉꯥꯏꯒꯤ ꯌꯥꯝꯅ ꯍꯤꯟꯗꯨꯗ ꯌꯥꯝ ꯉꯥꯎꯖꯕꯒꯩꯗꯣ ꯑꯌꯥꯝꯕꯅ ꯃꯣꯏ ꯂꯩꯈꯤꯗꯕ ꯑꯗꯩꯗꯤ ꯃꯆꯥ ꯃꯁꯨꯗꯨꯒꯩꯅ ꯃꯩꯇꯩꯗ ꯑꯌꯥꯝꯕ ꯂꯣꯏ ꯑꯣꯜꯂꯛꯄꯗꯣ
ꯑꯣ
ꯑꯗꯨꯗꯨꯅ ꯀꯥ ꯍꯦꯅ ꯀꯥꯡꯗꯤ ꯆꯤꯡꯅꯕꯗꯤ ꯏꯎ ꯎꯗ꯭ꯔꯦꯗ
ꯑꯣ ꯑꯣꯈꯣꯏ ꯑꯩꯈꯣꯏ ꯑꯗꯨꯋꯥꯏꯗꯗꯤ ꯑꯦ ꯑꯗꯨꯝ ꯆꯤꯡꯉꯦꯕꯀꯣ
ꯎꯝ
ꯃꯣꯏ ꯀꯩꯅꯣꯒꯤ ꯕꯥꯃꯣꯟꯁꯤꯡ ꯂꯩꯕꯅꯤꯅ ꯃꯣꯏꯅ ꯈꯦꯁꯤ ꯆꯥꯕꯒ ꯍꯦꯛ ꯍꯦꯛ ꯆꯠꯂꯦ ꯑꯩꯈꯣꯏꯗꯤ ꯃꯣꯏꯗ ꯑ ꯏꯃꯅꯕ ꯏꯃꯥꯟꯅꯕ ꯏꯃꯥꯟꯅꯕ ꯂꯩꯌꯦꯕꯀꯣ ꯑꯗꯨꯗꯅ ꯃꯣꯏꯗ ꯑꯗꯨꯝ ꯀꯧꯔꯦ ꯀꯔꯤ ꯃꯣꯏꯒꯤ ꯀꯥꯡ ꯅꯨꯃꯤꯠꯇꯗꯤ ꯑꯗꯨꯝ ꯀꯧꯔꯛ ꯀꯦꯖꯤ ꯆꯥꯔꯁꯤ ꯂꯥꯛꯑꯣ ꯏꯇꯥꯎꯑꯣ ꯂꯥꯛꯑꯣꯅ ꯑꯗꯨ ꯆꯠꯂ ꯆꯠꯂꯒ ꯍ ꯆꯥꯏ ꯍꯥꯏꯗꯤ ꯑꯩꯈꯣꯏ ꯑꯩꯈꯣꯏꯗꯤ ꯀꯥꯡ ꯆꯤꯡꯕꯁꯦ ꯅꯨꯡꯉꯥꯏꯌꯦꯕ ꯍꯥꯏꯗꯤ ꯎ ꯀꯩꯅꯣꯒ ꯊꯥꯗꯅ ꯃꯣꯏꯅ ꯀꯥꯡ ꯆꯤꯡꯉꯛꯀꯥꯟꯗ ꯑꯩꯈꯣꯏꯅ ꯂꯥꯏ ꯗꯨꯛ ꯀꯦꯟꯗꯜ ꯗꯨꯛꯀ ꯊꯥꯗꯅ ꯑꯗꯒꯤ ꯑꯆꯥꯄꯣꯠꯀ ꯃꯌꯥꯝ ꯀꯠꯇꯅ ꯈꯣꯠꯇꯅ ꯇꯧꯋꯦ ꯑꯗꯨꯗꯣ ꯆꯤꯡꯕ ꯂꯣꯏꯁꯟꯐꯝ ꯑꯃ ꯂꯩꯕꯀꯣ ꯑꯩꯈꯣꯏꯒꯤ ꯑ ꯑꯗꯨꯗ ꯑꯉꯥꯡ ꯃꯌꯥꯝꯖꯦ ꯃꯣꯏꯅ ꯑꯩꯈꯣꯏꯅ ꯀꯠꯈꯤꯕ ꯍꯩ ꯂꯩ ꯃꯌꯥꯝꯗꯣ ꯂꯪꯊꯣꯔꯛꯇꯣꯏꯅꯦꯕ
ꯑꯝ
ꯑꯗꯣ ꯑꯩꯈꯣꯏ ꯑꯩꯈꯣꯏꯅ ꯑꯣꯛꯄꯒ ꯌꯥꯎꯋꯦ ꯑꯩꯈꯣꯏ ꯑꯉꯥꯡ ꯑꯣꯏꯔꯤꯀꯥꯟꯗ ꯌꯥꯝ ꯅꯨꯡꯉꯥꯏꯕꯅꯤ ꯑꯗꯨꯃꯥꯏꯅ ꯇꯧꯕꯗꯣ ꯍꯥꯔꯥꯎꯔꯤ ꯄꯣꯠꯅꯤ ꯅꯣꯏꯗꯤ ꯇꯧꯔꯛꯇ꯭ꯔꯣ ꯑꯗꯨꯃꯥꯏꯅꯒ
ꯇꯧꯔꯛꯑꯦ ꯑꯉꯥꯡꯀꯥꯟꯗ ꯀꯔꯤ ꯃꯤꯅ ꯅꯥꯁꯄꯇꯤꯒ ꯂꯪꯕꯒ ꯂꯥꯛꯅꯕ
ꯑꯥ
ꯑꯗꯩꯗꯤ ꯄꯩꯁꯥ ꯅꯨꯡꯁꯥꯒ ꯐꯖꯅ ꯄꯥꯏꯕ ꯏꯃꯨꯡꯅꯒ ꯍꯩꯅꯧꯒꯁꯦ ꯑꯃꯨꯟ ꯑꯃꯨꯟꯕ ꯉꯥꯛꯇꯒꯒ ꯇꯧꯗꯅ ꯇꯧꯕꯗꯣ
ꯑꯣ
ꯍꯣ ꯑꯗꯨꯗꯤ ꯂꯩꯔꯣ
ꯑꯣ ꯍꯣ ꯍꯣ ꯍꯣꯏ ꯑꯩꯁꯨ ꯊꯕꯛ ꯈꯤꯇ ꯇꯧꯔꯨ
ꯑꯣ ꯊꯝꯃꯦꯀꯣ
ꯍꯣ ꯍꯣꯏ ꯊꯝꯃꯣ ꯊꯝ
ꯎꯝ